ꯑ ꯍꯜꯂꯣ ꯑꯁ ꯅꯪ ꯌꯥꯝ ꯀꯨꯏꯅ ꯃꯇꯝ ꯂꯧꯕꯗꯣ ꯑꯩꯗꯤ ꯄꯥꯈꯠꯈ꯭ꯔꯕꯅꯤꯅꯦ ꯄꯥꯏꯈꯠꯂꯣꯏꯗ꯭ꯔꯦ ꯍꯥꯏꯅꯀꯣ
ꯑꯥ ꯑꯣ ꯑ ꯃꯥ ꯂꯥꯛꯄꯗꯨ ꯑꯥ ꯇꯞꯄꯩ ꯃꯥꯜꯂꯦ
ꯑꯣ ꯑꯩꯗꯤ ꯑꯁ ꯄꯥꯏꯈꯠꯇ꯭ꯔꯗꯤꯀꯣ ꯍꯥꯏꯅ ꯑꯩꯗꯣ ꯋꯥꯈꯟꯗꯣ ꯈꯜꯂ ꯂꯩꯕ ꯋꯦꯁ ꯆꯠꯀꯅꯤꯀꯣ ꯍꯥꯏꯅꯀꯣ ꯑ
ꯃꯥꯒꯤ ꯀꯩꯅꯣ ꯂꯥꯛꯄꯗꯣ ꯇꯞꯄꯒꯤ ꯇꯞꯄꯩꯅꯤꯅ
ꯑꯣ ꯑꯣ
ꯑꯗꯨ ꯑꯗꯨ ꯑ ꯌꯦꯟ ꯉꯥꯅꯨꯒꯨꯝꯕꯗꯤ ꯎꯝ
ꯉꯥꯅꯨ ꯉꯥꯅꯨꯗꯤ ꯊꯝꯗ꯭ꯔꯤ ꯍꯣꯏ ꯉꯥꯅꯨꯗꯤ ꯊꯝꯗ꯭ꯔꯤ ꯌꯦꯟꯁꯤꯅ ꯈꯔ ꯂꯥꯏꯕ꯭ꯔꯥ ꯈꯪꯗꯦ ꯉꯥꯅꯨꯅ ꯂꯥꯏꯕ꯭ꯔꯥ ꯂꯣꯛ ꯌꯣꯛꯄꯁꯤ ꯀꯣ
ꯌꯦꯟꯅꯟꯅꯗꯤ ꯈꯔꯕꯨꯗꯤ ꯑꯣꯏ ꯉꯥꯅꯨꯁꯦ ꯃꯊꯟꯗꯁꯨ ꯉꯥꯅꯨꯗꯤ ꯈꯔ ꯑꯦꯗꯚꯥꯟꯇꯦꯖꯄꯨꯗꯤ ꯈꯔ ꯂꯩ ꯑꯗꯨꯁꯨ ꯌꯦꯟꯅꯗꯤ ꯈꯔ ꯂꯥꯏꯒꯗꯕ ꯃꯥꯜꯂꯦ ꯌꯦꯟꯁꯨ ꯈ꯭ꯔꯥ ꯂꯥꯏ ꯍꯣꯏ
ꯅꯥꯏ ꯑꯗꯨꯗꯧ ꯃꯥꯜꯦꯕꯣ ꯀꯣꯣꯟ
ꯎꯝ
ꯎꯝ ꯎꯝ
ꯉꯥꯅꯨꯁꯨ ꯌꯥꯝ ꯂꯨꯕꯗꯤ ꯅꯠꯇꯦꯗ ꯑꯗꯨꯁꯨ ꯁ ꯍꯣꯏ ꯃꯥꯅ ꯃꯥ
ꯎꯝ
ꯍꯥꯎ
ꯍꯥꯏ ꯍꯥꯏꯌ
ꯑꯥ ꯑ ꯉꯥꯅꯨꯁꯨ ꯌꯥꯝ ꯄꯥꯛ ꯁꯤꯒꯟꯗꯦ ꯍꯥꯏ ꯌꯦꯟꯗꯒꯤꯗꯤꯀꯣ
ꯑꯣ ꯑꯣ ꯑꯣ ꯑꯗꯨꯒꯤ ꯑꯃꯗꯤ ꯂꯩꯕꯀꯣ ꯑꯩꯗꯤ ꯉꯥꯅꯨ ꯉꯥꯅꯨꯅꯗꯤ ꯄꯥꯝꯃꯤꯅꯦ ꯆꯤꯟꯗ ꯏꯗꯤꯀꯣ ꯑꯗꯨ ꯂꯣꯀꯦꯜ ꯆ ꯆꯤꯛꯀꯟ ꯑꯣꯏꯔꯗꯤ ꯂꯣꯀꯦꯜ ꯆꯤꯛꯀꯟ ꯄꯥꯝꯕꯁꯨ ꯌꯥꯏ ꯑꯗꯨꯕꯨ ꯕ꯭ꯔꯣꯏꯂꯔ ꯀꯝꯄꯦꯌꯔ ꯇꯧꯔꯗꯤ ꯑꯗꯨꯝ ꯉꯥꯅꯨꯅ ꯑꯗꯨꯝ ꯄꯥꯝꯕꯒꯨꯝ ꯇꯧꯋꯦ ꯍꯥꯎꯋꯏꯅꯦ ꯉꯥꯅꯨꯁꯨ ꯀꯣ
ꯉꯅꯨꯁꯨ ꯍꯣꯏ ꯑꯗꯨꯝ ꯍꯥꯎꯋꯦ ꯍꯣꯏ
ꯎꯝ
ꯉꯥꯅꯨꯁꯨ ꯍꯋꯣꯏ ꯍꯣꯏ ꯑꯗꯨ ꯉꯥꯅꯨꯅ ꯗꯤ ꯆꯥꯎꯊꯣꯛꯄꯁꯦ ꯃꯇꯝ ꯍꯦꯟꯅ ꯆꯪꯕ ꯃꯥꯜꯂꯦ ꯉꯥꯅꯨꯁꯦ ꯑꯗꯨꯒ ꯍꯣꯏ
ꯌꯦꯟꯗꯦ ꯃꯣꯏꯒꯤ ꯀꯩꯅꯣꯁꯨ ꯂꯩꯅꯦ ꯆꯥꯛꯀꯣ
ꯑꯥ
ꯌꯦꯟꯒꯤ ꯆꯥꯛ ꯀꯔꯤ ꯍꯥꯏꯁꯤꯔꯥ ꯃꯥꯒꯤ ꯎꯝ ꯎꯝ ꯀꯔꯤ ꯍꯥꯏꯒꯦꯔ ꯄ ꯃꯦꯁꯀꯤ ꯄꯥꯎꯗꯔꯗꯣ ꯍꯥꯎ ꯍꯣꯏ ꯑꯗꯨꯒꯤ ꯄꯥꯎꯗꯔꯗꯨꯣ ꯂꯩꯕꯅꯦ ꯃꯈꯣꯏꯗꯤꯀꯣ
ꯍꯣꯏ ꯍꯣꯏ
ꯑꯗꯨꯒ ꯌꯦꯟ ꯃꯆꯥ ꯑꯣꯏꯔꯤꯀꯥꯟꯗꯗꯤ ꯃꯣꯏꯁꯦ ꯑꯗꯨ ꯄꯥꯎꯗꯔ ꯈꯛꯇ ꯆꯥꯍꯜꯂꯦꯕ ꯉꯥꯅꯨꯒꯕꯗꯤ ꯎꯃꯃꯤꯗꯤ ꯂꯩꯇꯕ ꯃꯥꯜꯅꯤ
ꯉꯥꯅꯨꯒꯨꯝꯕꯗꯤ ꯄꯤꯛꯄ ꯀꯥꯟꯗꯗꯤ ꯍꯣꯏ ꯑꯗꯨꯒꯨꯝꯕꯩ ꯄꯥꯎꯗꯔꯗꯨ ꯃꯆꯥ ꯃꯆꯥꯗꯨ ꯏꯁꯤꯡ ꯈꯤꯇꯪ ꯆꯣꯠꯍꯜꯂꯒꯀꯣ
ꯑꯥ
ꯑꯗꯨꯃꯥꯏꯅ ꯆꯥꯒꯅꯤ ꯃꯣꯏꯗꯤ ꯑꯃꯨꯛꯀ ꯑꯀꯪꯕꯁꯦ ꯍꯩꯇꯕ ꯃꯥꯜꯂꯦ
ꯑꯥ
ꯃꯣꯏ ꯆꯥꯛ ꯑꯩ ꯏꯃꯥꯟꯅꯕ ꯁꯤꯒꯨꯝꯕꯒꯤ ꯐꯥꯔꯃꯤꯡ ꯇꯧꯋꯦꯕꯀꯣ
ꯎꯝ
ꯑꯗꯣ ꯃꯣꯏ ꯉꯥꯅꯨꯒꯤ ꯆꯥꯛ ꯄꯤꯖꯕ ꯀꯥꯟꯗ ꯂꯣꯏ ꯆꯣꯠꯍꯜꯂꯦ
ꯑꯣ ꯑꯣ ꯑꯣ ꯑꯣ ꯑꯗꯨ ꯉꯥꯅꯨ ꯂꯣꯏꯕꯁꯤ ꯃꯅꯝꯁꯨ ꯈꯔ ꯀꯟꯕ ꯃꯥꯜꯂꯦꯀꯣ ꯌꯦꯟꯗꯒꯤꯗꯤ ꯀꯣ
ꯍꯣꯏ ꯉꯥꯅꯨꯅ ꯍꯣꯏ ꯃꯅꯝꯗꯤ ꯈꯔ ꯀꯜꯂꯦ ꯍꯣꯏ
ꯎꯝ
ꯑꯗꯨ ꯍꯣꯏ ꯑꯅꯤꯃꯛ ꯎꯝ ꯌꯨꯝ ꯃꯅꯝꯗꯤ ꯃꯥꯒꯤ ꯌꯦꯟꯒꯨꯝꯕ ꯌꯣꯛꯑꯁꯨ ꯑꯣꯏ ꯃꯅꯝꯗꯤ ꯈꯥꯕꯨꯗꯤ ꯑꯗꯨꯝ ꯊꯣꯛꯄꯅꯦꯗ
ꯎꯝ ꯎꯝ ꯎꯝ
ꯑꯗꯨ ꯍꯣꯏ ꯉꯥꯅꯨꯒꯤ ꯉꯥꯅꯨꯒꯤꯁꯨ ꯑꯗꯨꯝ ꯌꯥꯏ ꯌꯦꯟ ꯌꯦꯟꯒꯤꯁ
ꯑꯣ ꯅꯣꯏꯗꯤ ꯉꯥꯅꯨꯗꯤ ꯂꯣꯏꯗꯕ꯭ꯔꯥ
ꯑꯅꯨ ꯑꯩꯈꯣꯏꯗꯤ ꯌꯣꯛꯅꯤꯉꯥꯏ ꯂꯩꯇꯦꯗ
ꯑꯣ ꯑꯣ ꯑꯣ ꯑꯣ ꯏꯁꯄꯦꯁ ꯌꯥꯝꯗꯕꯗꯣꯀꯣ ꯎꯝ ꯍꯣꯏꯅꯦ ꯑꯝꯇꯪ ꯍꯥꯏꯈ꯭ꯔꯦ
ꯑꯗꯨꯁꯨ ꯆꯤꯡꯗꯗꯤ ꯆꯤꯡꯗꯗꯤ ꯇꯧꯁꯤꯔꯣ ꯍꯥꯏꯔꯒ ꯑꯃꯨꯛꯀ ꯆꯤꯡꯗ ꯂꯩꯕꯗꯨ
ꯎꯝ ꯑꯣ ꯅꯣꯏ ꯆꯤꯡꯗꯗꯤ ꯀꯅꯥ ꯀꯅꯥ ꯂꯩꯔꯤꯕ꯭ꯔꯥ
ꯑꯗꯨꯝ ꯊꯝꯃꯦ ꯀꯅꯥꯁꯨ ꯂꯩꯇꯦ
ꯑ ꯅꯣꯏ ꯒꯥꯔ꯭ꯟꯐꯥꯗꯔ ꯒ꯭ꯔꯥꯟꯃꯗꯔ ꯀꯨꯝꯕꯗꯤ
ꯄꯤꯛꯄꯗꯩ ꯁꯤꯈ꯭ꯔꯦꯗ
ꯑꯣ ꯑꯣ ꯑꯣ ꯑꯣ ꯑꯣ ꯑꯣ ꯑꯗꯨ ꯅꯈꯣꯏ ꯆꯤꯡꯗ ꯌꯨꯝ ꯂꯩꯕꯗꯤ ꯀꯅꯥꯅ ꯑꯗꯨꯝ ꯌꯦꯡꯁꯤꯟꯕ꯭ꯔꯥ
ꯑꯗꯨꯝ ꯊꯝꯃꯦ ꯂꯣꯛ ꯀꯤ ꯂꯣꯛ ꯇꯧꯔꯒ ꯑꯗꯨꯒꯤ ꯗꯤꯁꯦꯝꯕꯔꯗ ꯆꯠꯂꯗꯤ ꯀ꯭ꯂꯤꯟ ꯑꯞ ꯈꯔ ꯐꯖꯅ ꯑꯃꯛ ꯁꯦꯡꯗꯣꯛꯀꯅꯤ ꯑꯣꯔ ꯊꯕꯛꯀꯨꯝꯕ ꯃꯔꯛꯇꯒꯤ ꯊꯕꯛ ꯑꯣ ꯆꯠꯄ ꯃꯇꯝ ꯍꯥꯏꯐꯦꯠ ꯂꯩ ꯑꯗꯨꯗ ꯑꯩ ꯑꯩꯅ ꯑꯩ ꯅꯠꯇ꯭ꯔꯗꯤ ꯑꯩꯒꯤ ꯗꯇꯥ ꯏꯕꯟꯅꯤꯅꯀꯣ
ꯍꯣꯏ ꯍꯣꯏ
ꯑꯗꯨꯝ ꯁꯦꯡꯗꯣꯛꯀꯅꯤ
ꯑꯣ ꯌꯨꯝꯗꯤ ꯆꯥꯎꯕ꯭ꯔꯥ ꯑꯥꯗ ꯌꯨꯝꯗ ꯂꯩꯕꯗꯤ ꯅꯣꯏ ꯑꯥꯗ ꯂꯩꯕꯗꯣ
ꯑꯗꯨꯝ ꯆꯥꯎꯋꯦꯗ ꯃꯈꯥꯒꯤꯗꯤ ꯃꯈꯥꯒꯤꯗꯤ ꯗꯨꯀꯥꯟꯒꯨꯝꯕ ꯇꯧꯋꯦ ꯑꯗꯨꯁꯨ ꯃꯊꯛꯀꯤꯗꯤ ꯑꯗꯨꯗꯅꯦꯕ ꯂꯩꯔꯤꯁꯦ ꯑꯗꯨ ꯃꯊꯛꯀꯤꯗꯣ ꯂꯩꯇꯕ
ꯎꯝ ꯑꯣ ꯕꯤꯜꯗꯤꯡ ꯕꯤꯜꯗꯤꯡ ꯁꯥꯕ ꯃꯥꯜꯂꯦ ꯅꯈꯣꯏꯁꯦ ꯀꯣ
ꯍꯣꯏ ꯍꯣꯏ
ꯑꯣ ꯗꯨꯀꯥꯟ ꯄꯤꯊꯣꯛꯄꯗꯤ ꯅꯈꯣꯏꯅ ꯃꯤꯕꯨ ꯄꯤꯊꯣꯛꯄ ꯃꯥꯜꯂꯦꯀꯣ ꯑꯗꯨꯗꯤ ꯗꯨꯀꯥꯟꯗꯣꯀꯣ
ꯃꯤ ꯍꯣꯏ ꯍꯣꯏ ꯃꯤ ꯏꯃꯨꯡꯒꯨꯝꯕꯗꯀꯣ
ꯑꯣ
ꯎꯝ ꯃꯣꯏ ꯗꯨꯀꯥꯟ ꯇꯧꯒꯦ ꯑꯗꯨꯒꯨꯝꯕ ꯑꯣꯔ ꯌꯦꯟꯒꯨꯝꯕ ꯀꯛꯅꯐꯝꯒꯣ
ꯑ ꯑꯣ ꯑꯣ
ꯑꯥ ꯑꯗꯣ ꯌꯦꯟꯒꯨꯝꯕꯩꯗꯤ ꯀꯛꯄꯗꯨ ꯀꯛꯄ ꯉꯥꯛꯇ ꯇꯧꯍꯜꯂꯦ ꯌꯣꯛꯄꯒꯤꯗꯤ ꯃꯅꯝ ꯅꯝꯊꯤ ꯍꯥꯏꯅ ꯑꯩ ꯑꯩꯈꯣꯏ ꯃꯅꯥꯛꯀꯤꯁꯨ ꯏꯃꯨꯡ ꯉꯥꯛꯇꯅꯦꯕꯀꯣ ꯃꯣꯏꯅ ꯑꯗꯨꯝ ꯀꯝꯄ꯭ꯂꯦꯟ ꯇꯧꯕꯒꯤ ꯍꯧꯖꯤꯛꯇꯤ ꯀꯞꯄ ꯉꯥꯛꯇ ꯇꯧꯍꯟꯒꯔꯦ ꯌꯣꯛꯄꯗꯤ ꯇꯧꯍꯟꯗ꯭ꯔꯦ
ꯍꯣꯏ ꯍꯣꯏ ꯍꯣꯏ ꯌꯣꯛꯄꯗꯤ ꯍꯣꯏ ꯃꯅꯝꯗꯤ ꯊꯣꯛꯇꯤ ꯊꯣꯛꯄꯅꯦ ꯐꯖꯅ ꯁꯦꯡꯗꯔꯗꯤꯀꯣ ꯃꯅꯝꯗꯤ ꯑꯗꯨꯝ ꯊꯣꯛꯄꯅꯦ ꯌꯦꯟꯁꯦ
ꯍꯣꯏ ꯃꯅꯝ ꯈꯔ ꯊꯣꯛꯑꯦ ꯑ ꯅꯨꯡꯉꯥꯏꯇꯦ ꯍꯥꯟꯅꯀꯣ ꯎ ꯀꯛ ꯀꯛꯄ ꯉꯥꯛꯇ ꯇꯧꯍꯟꯗ꯭ꯔꯦ
ꯑ ꯃꯣꯏ ꯕ꯭ꯔꯣꯏꯂꯔ ꯑꯩꯈꯣꯏꯁꯤꯗꯤ ꯀꯔꯤ ꯍꯥꯏꯁꯤꯔꯥ ꯕꯤꯖꯤꯅꯦꯁꯁꯦ ꯌꯥꯝꯅ ꯅꯨꯡꯉꯥꯏꯕ ꯃꯥꯜꯂꯦ ꯕ꯭ꯔꯣꯏꯂꯔ ꯌꯣꯛꯄꯁꯤꯡꯁꯤꯗꯤꯀꯣ
ꯎꯝ ꯕꯣꯏꯂꯔꯁꯨ ꯍꯣꯏ ꯕꯤꯖꯤꯅꯦꯁ ꯅꯨꯡꯉꯥꯏꯕ ꯃꯥꯜꯂꯦ ꯃꯇꯝꯁꯨ ꯊꯨꯅ ꯀꯩꯅꯣ ꯇꯧꯕꯀꯣ ꯃꯨꯟꯕ
ꯑꯗꯣ ꯆꯥꯕꯗꯨꯗꯤ ꯍꯦꯜꯗꯤ ꯑꯣꯏꯗꯕꯀꯣ
ꯍꯥꯥ ꯍꯥ
ꯆꯥꯕꯗꯗꯤ ꯍꯦꯜꯗꯤ ꯑꯣꯏꯗꯕꯀꯣ ꯊꯨꯞꯍꯟꯕꯩꯌꯦꯀꯣ
ꯍ ꯃꯣꯏ ꯃꯣꯏ ꯁꯔꯨ ꯁꯣꯛꯄꯩꯔꯣ ꯀꯩꯇꯧꯒꯤ ꯁꯣꯐ ꯌꯥꯝ ꯇꯧꯕꯣ ꯀꯣꯏꯂꯔꯒꯨꯝꯕ ꯂꯣꯀꯜꯗꯒꯤ ꯀꯝꯄꯤꯌꯔ ꯇꯧꯕꯗꯤ ꯂꯦꯡꯗꯕ ꯏꯔꯣ
ꯑꯗꯨꯗꯤ ꯈꯪꯗꯦ ꯃꯣꯏ ꯀꯩꯅꯣ ꯁꯣꯐ ꯑꯣꯏꯕꯗꯨꯗꯤ ꯑꯩꯅ ꯈꯟꯕꯗꯨꯗꯤ ꯀꯣ
ꯑꯥ
ꯂꯨꯅ ꯆꯥꯎꯅꯉ ꯍꯤꯗꯥꯛ ꯆꯥꯍꯜꯂꯦꯅ ꯑꯗꯨꯏꯃ ꯑꯗꯨꯒ ꯃꯣꯁꯂꯤ ꯃꯣꯏꯗꯤ ꯃꯐꯝ ꯑꯃꯗ ꯑꯗꯨꯝ ꯀꯟꯐꯥꯏꯟ ꯇꯧꯔꯒ ꯂꯩꯌꯦꯅ ꯑꯗꯨꯝ ꯑꯩꯈꯣꯏ ꯆꯤꯡꯒꯤ ꯌꯦꯟꯒꯨꯝꯕꯒꯨꯝꯕ ꯐ꯭ꯔꯤꯗ ꯊꯥꯗꯣꯛꯇꯕꯒꯤ ꯑꯗꯨꯒꯤ ꯁꯕ ꯑꯣꯏꯕ꯭ꯔꯥꯁꯨ ꯈꯪꯗꯦꯅꯦꯕꯣꯏꯁꯦ
ꯎꯝ ꯆꯨꯝꯃꯦ ꯑꯥ
ꯑꯩꯒꯤ ꯖꯁ ꯑꯩꯒꯤ ꯏꯁꯇꯗꯤ ꯏꯁꯇꯗꯤ ꯑꯩꯅ ꯈꯟꯕꯗ ꯍꯥꯏꯕꯅꯤꯗ
ꯍꯣꯏ ꯍꯣꯏ ꯍꯣꯏ ꯍꯣꯏ ꯑꯣ ꯑꯩꯁꯨ ꯕꯣꯏꯂꯔꯗꯤ ꯆꯥꯕꯕꯨꯗꯤ ꯆꯥꯏ ꯑꯗꯨꯁꯨ ꯍꯣꯏ ꯀꯣꯏꯂꯔꯒꯨꯝꯕ ꯀꯣꯏꯂꯔꯒ ꯂꯣꯀꯜꯗꯒꯤꯗꯤ ꯀꯝꯄꯤꯌꯔ ꯇꯧꯕ ꯌꯥꯗꯣꯏꯗ꯭ꯔꯥ
ꯑ ꯑꯩꯈꯣꯏ ꯑꯦꯔꯤꯌꯥꯗ ꯑꯁꯤꯗ ꯂꯩꯕꯁꯤꯗꯤ ꯀ꯭ꯔꯣꯏꯂꯔꯒ ꯎꯗꯗ ꯌꯣꯟꯕꯁꯦ ꯑꯗꯨꯒ ꯀ꯭ꯔꯣꯏꯂꯔ ꯂꯧꯒꯦ ꯍꯥꯏꯔꯗꯤ ꯋꯥꯟ ꯀꯤꯂꯣ ꯍꯥꯐ ꯀꯤꯂꯣ ꯂꯧꯕ ꯌꯥꯗꯦ ꯐꯨꯜ ꯕꯣꯗꯤ ꯂꯧꯒꯗꯕꯅꯤ ꯍꯥꯏꯌꯦꯕ ꯃꯣꯏꯗꯤ
ꯑꯆꯥ
ꯕ꯭ꯔꯣꯏꯂꯔ ꯕ꯭ꯔꯣꯏꯂꯔꯗꯤ ꯑꯗꯨꯒꯨꯝꯕꯗꯤ ꯂꯩꯇꯕꯀꯣ
ꯎꯝ ꯑꯩꯈꯣꯏꯁꯨ ꯑꯌꯥꯝꯕꯗꯤ ꯕꯣꯏꯂꯔꯅꯤꯗ ꯑꯗꯨꯁꯨ ꯀꯣꯏꯂꯔꯒꯤꯁꯨ ꯈꯔꯕꯨꯗꯤ ꯂꯩ ꯍꯣꯏ ꯑꯗꯨꯏꯁꯨ ꯑꯗꯨꯃꯥꯏꯅꯗꯤ ꯀꯦꯖꯤ ꯀꯦꯖꯤꯗ ꯑꯗꯨꯝ ꯌꯣꯜꯂꯦꯗ
ꯑꯥ ꯐꯩꯅꯦ ꯑꯗꯨꯗꯤꯀꯣ
ꯎꯝ
ꯑꯗꯨ ꯅꯪꯗꯤ ꯉꯁꯤ ꯄꯨꯡ ꯀꯌꯥꯏꯗ ꯆꯠ ꯆꯥꯒꯅꯤ
ꯈꯔ ꯂꯩꯔꯗꯤ ꯆꯥꯛ ꯆꯥꯔꯅꯤꯗ ꯑꯩꯗꯤ ꯆꯥꯛ ꯆꯥꯕ ꯎꯝ ꯍꯣꯏ ꯑꯩꯅ ꯆꯥꯅꯤꯡꯕ ꯃꯇꯝꯗ ꯑꯗꯨꯝ ꯍꯣꯏ
ꯎꯥ ꯑꯣ ꯀꯔꯤ ꯑꯦꯟꯁꯥꯡ ꯊꯣꯡꯕ꯭ꯔꯥꯀꯣ ꯉꯁꯤꯗꯤ
ꯃꯁꯤꯗꯤ ꯁꯟ ꯁꯟꯁꯥ ꯍꯥꯏꯇꯥꯔꯦ
ꯌꯥꯝ ꯍꯥꯎꯒꯅꯤ ꯑꯗꯨꯗꯤ
ꯎꯝ ꯑꯦ ꯉꯁꯤ ꯍꯣꯏ ꯍꯣꯏ ꯑꯩꯈꯣꯏ ꯁꯥ ꯍꯧꯖꯤꯛꯇꯤ ꯌꯥꯝ ꯄꯥꯛ ꯆꯥꯗ꯭ꯔꯤꯗ ꯑꯩꯈꯣꯏ ꯏꯄꯥꯥꯎꯒꯨꯝꯕ ꯀꯣ
ꯍꯥꯥ
ꯅꯥꯄꯤꯒꯨꯝꯕ ꯈꯔ ꯑꯣꯔ ꯗꯥꯜꯒꯨꯝꯕ ꯁꯤꯝꯄꯜꯗꯀꯣ ꯈꯔ ꯍꯦꯟꯅ ꯁꯤ ꯇꯧꯈ꯭ꯔꯦ ꯍꯣꯏ
ꯑꯣ ꯅꯣꯏꯗꯤ ꯁꯥꯒꯨꯝꯕ ꯊꯣꯡꯉꯗꯤ ꯃꯁꯂꯥꯒꯨꯝꯕ ꯑꯗꯨꯝ ꯍꯥꯞꯀꯟꯕ꯭ꯔꯥ ꯍꯥꯞꯄꯟꯗꯕ꯭ꯔꯥ
ꯎ ꯃꯇꯥꯡ ꯂꯩ ꯁꯥ ꯁꯥꯒꯨꯝꯕꯗꯤ ꯍꯥꯞꯄꯦ ꯑꯣꯛꯁ ꯀꯛꯁꯥꯒꯨꯝꯕꯗꯤ ꯍꯥꯞꯇꯦ ꯌꯦꯟꯁꯥꯒꯨꯝꯕꯗꯗꯤ ꯁꯤꯝꯄꯜꯗ ꯁꯤꯝꯄꯜꯗ ꯇꯧꯋꯦ ꯎꯝ
ꯑꯣ ꯃꯤ ꯃꯤꯁꯨ ꯊꯣꯡꯕꯁꯦ ꯂꯣꯏꯅ ꯑꯩꯈꯣꯏꯁꯦꯕꯣ
ꯑꯥ
ꯑꯩꯁꯦ ꯉꯥꯀꯨꯝꯕꯗꯗꯤ ꯑꯗꯨꯝ ꯃꯁꯂꯥꯒꯨꯝꯕ ꯐꯖꯅ ꯊꯥꯛꯅꯤꯡꯉꯦꯕꯀꯣ
ꯑꯥ
ꯑꯗꯨꯒ ꯀꯥꯛꯁꯥꯒ ꯁꯟꯁꯥꯁꯤꯗꯤ ꯃꯁꯂꯥꯒꯨꯝꯕꯁꯤ ꯄꯥꯛ ꯍꯥꯞꯇꯦ ꯑꯗꯨꯕꯨ ꯑꯩꯈꯣꯏ ꯅꯦꯆꯔꯦꯜ ꯅꯦꯆꯔꯦꯜ ꯀꯔꯤ ꯍꯥꯏꯁꯤꯔꯥ
ꯑꯥ
ꯎꯝ ꯂꯩꯗꯅ ꯑꯩꯈꯣꯏꯒꯤꯀꯣ ꯃꯅꯥꯒꯨꯝꯕꯗꯣ ꯑꯗꯨ ꯋꯥꯈꯜꯗ ꯊꯥꯛꯑꯦ ꯂꯥꯏꯛ ꯁꯤꯅꯃꯟꯗꯤ ꯅꯠꯇꯕ ꯑꯃ ꯂꯩꯌꯦꯅꯦ ꯑꯩꯈꯣꯏꯅ ꯍꯦꯛꯇ ꯊꯥꯛꯄ ꯁꯥ ꯌꯦꯟꯁꯥꯡꯗ ꯔꯨꯠꯁꯨ ꯅꯠꯇꯕꯀꯣ
ꯑꯣꯐ
ꯑꯦꯝꯒꯨꯝꯕ ꯃꯅꯝꯗꯤ ꯌꯥꯝ ꯅꯨꯡꯁꯤꯕ ꯀꯔꯤ ꯀꯧꯕ꯭ꯔꯥ ꯈꯪꯗꯦꯅꯦ
ꯏꯁꯇꯦꯝꯒꯨꯝꯕꯗꯣ ꯑꯩ ꯑꯩꯈꯣꯏ ꯂꯣꯟꯗꯗꯤ ꯈꯪꯒꯅꯤ ꯑꯗꯨ
ꯑ ꯑ ꯍꯣꯏ
ꯀꯩꯅꯣꯗꯗꯤ ꯃꯅꯤꯄꯨꯔꯤ ꯂꯣꯟꯗꯗꯤ
ꯍꯣꯏ ꯑꯩꯁꯨ ꯑꯩꯈꯣꯏ ꯑꯩꯈꯣꯏ ꯂꯣꯟꯗꯗꯤ ꯈꯪꯕ
ꯑꯥ ꯍꯣꯏ ꯏꯁꯇꯦꯝ ꯏꯁꯇꯦꯝ ꯆꯥꯔꯒ ꯃꯅꯝ ꯌꯥꯝ ꯅꯨꯡꯁꯤꯕꯗꯨ ꯅꯠꯇ
ꯑꯥ ꯑꯥ ꯑꯥ ꯆꯨꯝꯃꯦ ꯆꯨꯝꯃꯦ ꯅꯪ ꯆꯨꯝꯈ꯭ꯔꯦ ꯑꯗꯨ ꯑꯗꯨꯒꯨꯝꯕ ꯑꯗꯨꯒ ꯑꯃꯅ ꯍꯩꯔꯨꯕꯣꯞ ꯍꯥꯏꯕꯗꯣ ꯃꯩꯇꯩꯂꯣꯟꯗꯨꯁꯨ
ꯑ ꯃꯅꯥꯁꯨ ꯌꯥꯝ ꯃꯅꯝꯗꯨ ꯑꯗꯨꯝ ꯊꯣꯛꯄ ꯅꯠꯇ꯭ꯔꯣ ꯑꯗꯨꯏꯗ
ꯃꯅꯥꯗꯣ ꯑꯩꯗꯤ ꯃꯅꯥ ꯎꯗ꯭ꯔꯤ ꯁ꯭ꯇꯦꯝ ꯗ꯭ꯔꯥꯏꯒꯨꯝꯕ ꯈꯛꯇ ꯎꯕꯀꯣ ꯃꯣꯏ ꯌꯣꯂꯁꯤ ꯑꯣ ꯏꯁꯇꯦꯝ ꯈꯛꯇꯪ ꯗ꯭ꯔꯥꯏ ꯑꯣꯏꯔꯒ ꯍꯦꯛꯇ ꯌꯣꯟꯕꯒꯤ ꯑꯣꯔ ꯄꯨꯔꯥ ꯗ꯭ꯔꯥꯏ ꯑꯣꯏꯗ꯭ꯔꯁꯨ ꯈ꯭ꯔ ꯐ꯭ꯔꯦꯁ ꯑꯣꯏꯅꯁꯨ ꯌꯣꯟꯕꯅꯦ ꯑꯗꯨꯕꯨ ꯑꯗꯨꯝ ꯗ꯭ꯔꯥꯏ ꯑꯃꯒ ꯗ꯭ꯔꯥꯏ ꯑꯥꯎꯠ ꯇꯧꯔꯒ ꯀꯟꯇꯦꯅꯔ ꯑꯗꯨꯝ ꯀꯩꯅꯣ ꯇꯧꯋꯅꯦ ꯁꯦꯐ ꯇꯧꯔꯒꯀꯣ ꯑꯗꯨꯃꯥꯏꯅ ꯇꯧꯋꯅꯤ ꯎꯝ
ꯑꯗꯨꯗꯨ ꯑꯗ ꯑ ꯑꯗꯣ ꯉꯥꯒꯨꯝꯕꯗ ꯀꯩ ꯀꯧꯕꯧꯕ ꯃꯁꯂꯥꯒꯨꯝꯕ ꯍꯥꯞꯄꯗꯣ ꯉꯒꯤ ꯐ꯭ꯂꯦꯚꯔꯗꯨ ꯃꯥꯡꯍꯟꯗ꯭ꯔꯣ
ꯎꯝ ꯑꯗꯨ ꯑꯗꯨꯝ ꯍꯣꯏ ꯑꯗꯨ ꯎꯝ ꯑ ꯑꯗꯨ ꯑꯗꯨꯝ ꯃꯥꯡꯗꯤꯦ ꯃꯥꯡꯉꯦ ꯑꯗꯨꯕꯨ ꯑꯗꯨꯝ ꯏꯁꯇꯥꯏꯜ ꯑꯃꯗ ꯑꯗꯨꯝ ꯍꯥꯎꯁꯨ ꯍꯥꯎꯕꯅꯦ ꯑꯗꯨꯒ ꯃꯁꯂꯥ ꯍꯥꯞꯇ꯭ꯔꯒꯁꯨ ꯑꯗꯨꯝ ꯍꯣꯡꯅꯒ ꯆꯥꯕꯁꯨ ꯑꯗꯨꯝ ꯍꯥꯎ ꯅꯨꯡꯗꯥꯡ ꯍꯧꯖꯤꯛ ꯍꯥꯏꯕꯗꯣꯀꯣ
ꯑꯥ
ꯁ ꯇ ꯂꯂꯥꯎꯋꯠ
ꯉꯥꯒꯨꯝꯕꯗꯤ ꯍꯣꯏꯥ ꯃꯁꯂꯥꯁꯨ ꯍꯣꯏ ꯑꯗꯨꯝ ꯌꯥꯏ ꯑꯗꯨꯒ ꯍꯞꯁ ꯍꯞꯁꯀꯨꯝꯕ ꯍꯥꯞꯄꯁꯨ ꯑꯗꯨꯝ ꯌꯥꯕꯅꯦ ꯐꯣꯔ ꯑꯦꯛꯖꯥꯝꯄꯜ
ꯍ
ꯐꯗꯤ ꯀꯣꯝꯒꯨꯝꯕ ꯑꯗꯨꯒ ꯀꯩ ꯃꯅꯥꯅꯣ ꯑꯗꯨꯒꯨꯝꯕ
ꯎꯝ ꯍꯣꯏ ꯍꯣꯏ ꯑꯗꯨꯁꯨ ꯑꯗꯨꯝ ꯍꯥꯎꯋꯦꯗ
ꯍꯣꯏ ꯍꯣꯏ
ꯑꯃꯗꯀꯣ
ꯑꯥ
ꯑꯩꯁꯨ ꯑꯗꯨꯝ ꯆꯥꯅꯤꯡꯉꯦ ꯃꯔꯛ ꯃꯔꯛꯇ ꯂꯥꯅ ꯊꯥꯛꯔ ꯆꯥꯕ ꯃꯔꯛ ꯃꯔꯛꯇꯗꯤ ꯑꯗꯨꯝ ꯑꯩꯈꯣꯏꯒꯤ ꯍꯧꯖꯤꯛ ꯅꯦꯆꯔꯦꯜ ꯍꯥꯔꯕꯁ ꯅꯪꯅ ꯍꯥꯏꯕꯗꯣ ꯀꯣ
ꯉꯥꯒꯨꯝꯕꯗꯤ ꯑꯌꯥꯝꯕ ꯀꯅꯥꯅ ꯊꯣꯡꯒꯦ
ꯑ ꯑꯗꯨꯝ ꯑꯩꯅ ꯊꯣꯡꯉꯦ ꯑꯗꯨꯝ ꯑꯌꯥꯝꯕꯀꯣ
ꯑꯥ
ꯑꯗꯨꯝ ꯑꯩꯅ ꯑꯌꯥꯝꯕ ꯊꯣꯡꯉꯦ ꯃꯔꯛ ꯃꯔꯛꯇ ꯑꯩꯒꯤ ꯁꯤꯁꯇꯔ ꯏꯟ ꯂꯣꯅ ꯊꯣꯡꯉꯦ
ꯑꯣꯀꯦ ꯈꯨꯠꯇꯤ ꯀꯅꯅꯥ ꯍꯥꯎꯒꯦ ꯅꯣꯏ ꯁꯤꯁꯇ ꯏꯟꯂꯣꯅ ꯍꯥꯎꯕ꯭ꯔꯣ
ꯑꯗꯨꯗꯤ ꯍꯥꯏꯕ ꯌꯥ ꯍꯥꯏꯕ ꯍꯩꯇ꯭ꯔꯦꯗ ꯍꯥꯏꯕꯗꯤ ꯃꯥꯒꯤ ꯑꯣꯟ ꯑꯣꯟ ꯁꯇꯥꯏꯜꯀꯣ
ꯑ
ꯌꯨꯅꯤꯛ ꯏꯁ꯭ꯇꯥꯏꯜ ꯑꯣꯏꯕꯅꯤꯅ ꯍꯥꯏꯕ ꯍꯩꯇ꯭ꯔꯦꯅꯦ ꯑꯗꯨꯗꯤ ꯑꯗꯨꯗꯤ ꯅꯪ ꯅꯪꯅ ꯅꯪꯅ ꯇꯦꯁ ꯇꯧꯔ ꯍꯥꯏꯕ ꯇꯥꯔꯦꯅꯦ
ꯑꯗꯨꯁꯨ ꯊꯣꯡ ꯊꯣꯡꯕ ꯍꯩꯔꯗꯤ ꯑꯗꯨꯝ ꯍꯥꯎꯔꯦꯗ
ꯍꯣꯏ ꯍꯣꯏ ꯑꯗꯨꯅꯦ ꯅꯪ ꯅꯪꯁꯨ ꯊꯣꯡꯗꯤ ꯊꯣꯡꯕ꯭ꯔꯣ ꯃꯔ꯭ꯛ ꯃꯔꯛꯇꯗꯤ ꯁꯥꯒꯨꯝꯕꯁꯦ
ꯉꯥꯒꯨꯝꯕꯗꯤ ꯍꯩꯇꯦ ꯁꯥꯒꯨꯝꯕꯗꯤ ꯊꯣꯡꯉꯦ ꯍꯣꯏ
ꯑꯣ ꯑꯗꯨ ꯅꯪꯒꯤ ꯈ꯭ꯋꯥꯏꯗꯩ ꯍꯥꯎꯕ
ꯁꯤ ꯀꯔꯤ ꯑꯣꯏꯒꯗꯕ꯭ꯔꯥ ꯄꯣꯛ꯭ꯔꯥ ꯕꯤꯐ꯭ꯔꯥ ꯁꯥ ꯊꯣꯡꯕꯗ ꯅꯠꯇ꯭ꯔꯒ ꯑꯦꯅꯤ ꯑꯗ ꯃꯤꯠ ꯃꯔꯛꯁꯤꯗ ꯈ꯭ꯋꯥꯏꯗꯩ ꯅꯪꯅ ꯍꯥꯎꯅ ꯊꯣꯛꯄꯁꯦ ꯀꯔꯤ
ꯑ ꯑꯣ ꯑꯣꯀꯦ ꯑꯣꯀꯦꯒꯤ ꯌꯦꯟꯁꯥꯗꯨꯁꯨ ꯑꯗꯨꯝ ꯍꯥꯎꯋꯦ ꯅꯠ ꯅꯠ ꯇ꯭ꯔꯗꯤ ꯎꯝ ꯄꯥꯡꯒꯟꯒꯤ ꯕꯤꯐ ꯀꯨꯝꯕꯒꯤ ꯀꯩꯅꯣꯒꯨꯝꯕꯗꯣ ꯑꯗꯨꯝ ꯍꯥꯎꯋꯦ
ꯑꯣ ꯅꯪꯁꯦ ꯌꯥꯝ ꯊꯣꯡꯕ ꯍꯥꯏꯅꯉꯥꯏ ꯃꯥꯜꯂꯦꯕꯣ ꯑꯩ ꯅꯪ ꯅꯪ ꯑꯣꯀꯦꯒꯤ ꯆꯤꯀꯟ ꯁ꯭ꯇꯥꯏꯜꯗꯣ ꯅꯪ